ꯇꯥꯡ꯭ꯔꯣ ꯉꯗ ꯍꯣꯦꯜꯗꯣ ꯂꯥꯛꯄꯀꯣ ꯑꯗꯨꯒꯤꯩꯅꯗ ꯋꯥꯔꯤ ꯅꯨꯡꯉꯥꯏꯦ ꯍꯥꯏꯕ ꯀꯥꯟꯗ ꯀ ꯁꯥꯕꯨꯗ ꯅꯨꯡꯉꯥꯏꯀꯣ
ꯑꯥꯎ ꯅꯨꯡꯉꯥꯏꯇꯕꯅꯦ ꯑꯗꯨꯒꯨꯝꯕꯗꯣ ꯑꯁ
ꯍꯦꯅ ꯍꯦ ꯍꯥꯏꯕ ꯀ ꯂ
ꯍꯥꯥ
ꯑ ꯃꯥꯅꯤ ꯋꯥꯔꯤ ꯐꯖꯅ ꯁꯥꯕ꯭ꯔꯥ ꯁꯥꯔ꯭ꯔꯒ ꯍꯣꯇꯦꯜꯒ ꯀꯣꯜ ꯂꯥꯛꯄꯒ ꯌꯥꯝ ꯗꯤꯁꯇꯥꯔꯔꯕ ꯇꯧꯋꯤ ꯍꯥꯏꯕ
ꯍꯣꯏ ꯍꯣꯏ ꯑꯁ ꯉꯁꯥꯏꯗ ꯄꯦꯟꯗ꯭ꯔꯦꯕ ꯇꯨꯝꯗ꯭ꯔꯤꯗ ꯆꯥꯛ ꯆꯥ ꯇꯣꯛꯑꯒ ꯂꯩꯕꯅꯤꯗ
ꯆ ꯃꯔꯤ ꯍꯔꯒ ꯇꯧ ꯅꯪꯅ ꯆꯥꯕ ꯌꯦꯡꯅꯤꯡꯉꯤꯌꯦ
ꯑ ꯌꯥꯝꯌꯥꯝ ꯆꯥꯎꯋꯣ ꯆꯛꯇꯣ
ꯍꯥꯎꯃꯥꯟ ꯕꯒꯤ ꯌꯥꯝ ꯆꯥꯕꯤꯈ꯭ꯔꯦ ꯑꯗꯨꯝ ꯑꯗꯨꯒ ꯑꯁꯤ ꯂꯐꯨ ꯊꯔꯣꯠꯅꯦ ꯑꯗꯨꯒ ꯗꯥꯎꯣ ꯑꯩꯈꯣꯏꯁꯨ ꯗꯥ ꯆ